ꯑ ꯑꯥꯎ
ꯀꯩ ꯇꯧꯔꯒꯦ
ꯑꯁ ꯑꯗꯨꯝ ꯍꯤꯞꯔꯝꯕꯅꯦ
ꯎꯝ ꯇꯧꯕꯗꯨꯗ ꯑꯗꯨꯝ ꯂꯩ ꯐꯃꯨꯡꯗ ꯂꯩꯔꯁꯨ
ꯆꯥꯛ ꯏꯟꯁꯥꯡꯅꯤ ꯆꯥꯔꯕ
ꯁꯥꯔꯦ ꯁꯥꯔꯦ
ꯀꯂꯤꯩ ꯃꯥꯊꯤꯜ ꯆꯥꯕꯤꯔꯒꯦ
ꯉꯥ ꯆꯥꯏ ꯉꯥꯕꯁꯤꯗꯤ
ꯑꯥꯎ ꯎ ꯉꯥꯛꯇꯅꯦ ꯍꯥ
ꯉꯔꯥꯡ ꯑꯩꯈꯣꯏ ꯏꯕ ꯑꯩꯈꯣꯏꯗꯤ ꯇꯧꯔꯛꯄ
ꯑꯣ ꯉꯔꯥꯡ ꯏꯁꯇꯦꯇꯁꯇ ꯎꯕꯒꯨꯝ ꯇꯧꯋꯤꯅꯦ
ꯀꯅꯥꯒꯤ ꯏꯁꯇꯇ ꯑꯁꯤ
ꯀꯣꯏꯣꯏ ꯄꯨꯏ ꯭ꯔꯗꯔꯗꯣ
ꯑꯣ
ꯑꯗꯨ ꯑꯩꯈꯣꯏꯒꯤꯗꯣ ꯅꯠꯇ꯭ꯔꯣ
ꯅꯇꯩ ꯇꯨꯃꯅ ꯑꯦꯅꯤꯗ
ꯑꯣ
ꯇꯥ ꯅꯗꯦ
ꯆꯥꯗꯔꯤꯗ ꯀꯩꯅꯣ ꯀꯞ ꯅꯨꯗꯜꯁ ꯑꯣꯏꯅ ꯆꯥꯒꯦ ꯇꯧꯔꯤꯅꯦ
ꯐꯩ ꯐꯩ ꯇꯔꯣ ꯇꯥꯔꯣ
ꯊꯒ ꯁꯥꯕꯅꯦ
ꯁꯥꯁꯤꯗꯁꯨ
ꯎ ꯃꯥꯡ ꯣꯗꯤ ꯑꯁ
ꯑꯩꯗꯤ ꯍꯥꯐ ꯐꯥꯎ ꯌꯦꯡꯉꯦ ꯍꯥꯐꯇꯒꯤ ꯑꯁ ꯍꯥꯐ ꯀꯩꯅꯣ ꯇꯧꯕꯗꯣ ꯕ꯭ꯔꯦꯛ ꯊꯥꯕꯗꯣ ꯑꯗꯨꯗ ꯈꯪꯗꯦ ꯀꯃꯥꯏꯅ ꯇꯨꯝꯈ
ꯎ
ꯇꯨꯝꯊꯣꯛꯈ꯭ꯔꯦ ꯈꯣꯏ
ꯑꯩꯅ ꯈꯟꯕꯗꯤ ꯒꯣꯜ ꯑꯍꯨꯝ ꯃꯔꯤꯗꯤ ꯆꯟꯒꯅꯤ ꯈꯟꯕꯅꯦꯕ
ꯎꯝ
ꯑꯗꯨ ꯂꯥꯁꯇ ꯑꯃꯨꯛ ꯍꯟꯗꯣꯛꯄꯗꯣ ꯑꯁ ꯎꯝ ꯀ ꯋꯥꯅꯤ ꯑꯗꯨ ꯑꯗꯨ ꯀꯟꯇ꯭ꯔꯤꯗꯣ ꯑꯍꯥꯟꯕꯅ ꯑ
ꯍꯣꯏ ꯍꯣꯏ ꯍꯣꯏ ꯑꯗꯨꯏ ꯑꯁ ꯍꯥ ꯇꯥꯏꯝ ꯑꯣꯏꯈ꯭ꯔꯕꯅꯤ ꯍꯥꯏꯕ ꯄꯨꯡꯗꯣ
ꯑꯗꯨꯅꯦ ꯍꯥꯏꯁꯦ
ꯍꯦꯟꯈ꯭ꯔꯕꯅꯦ ꯄꯨꯡꯗꯣ ꯀꯩꯅꯣ ꯇꯧꯈ꯭ꯔꯕꯅꯦꯕ
ꯑ ꯗ꯭ꯔꯣ ꯅꯠꯇ꯭ꯔꯁꯨ ꯋꯥꯟ ꯖꯦꯔꯣꯗ ꯉꯝꯃꯗꯤ ꯌꯥꯔꯦꯅ ꯑꯗꯨꯗꯨꯁꯨ ꯅꯠꯇꯕ
ꯀꯥꯏ ꯊꯦꯇ ꯃ ꯇꯏ ꯂ ꯉ
ꯂꯩꯔꯤꯁꯦ ꯑꯗꯨꯕꯨꯗꯤ
ꯎꯝ ꯄꯣꯏꯟꯗꯤ ꯃꯥꯡꯉꯦ
ꯑꯥꯔꯖꯦꯟꯇꯤꯅꯥꯅ ꯌꯦꯡꯈꯤꯕꯗꯨ ꯅꯨꯡꯉꯥꯏꯇꯕ
ꯇꯨꯝ
ꯃꯦꯁꯤꯒꯤꯅꯤ ꯕꯣꯜꯗꯨꯁꯨ ꯂꯣꯏ ꯐꯖꯩꯅꯦ ꯍꯥꯏꯒꯨꯝꯅꯦ
ꯎꯝ ꯑꯁ ꯂꯜ ꯂꯣꯏꯔꯦ ꯁꯇꯦꯇ꯭ꯁ ꯁꯤꯡꯗꯤ ꯑꯁ ꯌꯦꯡꯕ ꯅꯨꯡꯉꯥꯏꯔꯦ
ꯂꯩꯀꯥꯏꯒꯤ ꯑꯉꯥꯡꯁꯤꯡꯉꯣ ꯂꯣꯏꯔꯕ꯭ꯔꯥ
ꯏ ꯀꯥꯕꯅꯦ ꯃꯔꯛ ꯃꯔꯛꯇ
ꯎꯝ ꯆꯗꯥꯡ ꯅꯨꯡꯁꯥ ꯁꯥꯗꯨꯅ ꯃꯄꯥꯥꯡꯁꯨ ꯊꯣꯛ ꯅꯤꯡꯗꯦ
ꯎꯝ ꯑꯗꯨꯅꯦ ꯍꯥꯏꯁꯦ
ꯀꯣꯏꯕ ꯆꯠꯁꯦ ꯍꯥꯏꯁꯨ ꯄꯩꯁꯥꯁꯨ ꯂꯩꯇꯦ
ꯎꯝ ꯂꯩꯇꯔꯥꯕ ꯎꯝ ꯎꯝ ꯀꯃꯥꯏ ꯇꯧꯗꯣꯏꯅꯦ ꯍꯌꯦꯡ ꯀꯔꯝ ꯀꯥꯟꯗ ꯑꯃꯨꯛ ꯂꯩꯒꯦ
ꯄꯣꯔꯇꯨꯒꯜꯂꯣ
ꯑꯥ
ꯈꯪꯗꯦꯅꯦ ꯑꯗꯨꯗꯤ
ꯁꯨꯔꯥꯡ ꯏꯪꯂꯦꯟꯒꯤ ꯄ꯭ꯂꯦꯁꯨ ꯐꯖꯩꯅꯦ ꯐꯣꯔ ꯋꯥꯟꯗ
ꯌꯦꯡꯒꯦ ꯍꯥꯏꯕ
ꯎꯝ ꯔꯥꯁꯤꯌꯥꯚ ꯁꯅ
ꯎꯝ
ꯆꯤꯟꯗ ꯏꯕꯅꯥꯟꯅ ꯌꯥꯝ ꯀꯔꯅꯤ
ꯎꯝ
ꯖꯨ ꯒꯣꯜ ꯆꯜꯂꯦ ꯀꯅꯥ ꯀꯅꯥꯅꯣ ꯆꯪꯕꯗ ꯀꯥꯎꯔꯦ ꯃꯃꯥꯡꯒꯤꯗꯣ ꯊꯔꯇꯤ
ꯀꯜꯂꯦꯗ
ꯎꯝ ꯑꯗꯨ
ꯑꯁ ꯑꯩ ꯀꯔꯤꯡ ꯍꯌꯦꯡ ꯂꯥꯛꯑꯗꯤ ꯅꯣꯛꯅꯤꯡꯕꯋꯣ ꯋꯥꯣ ꯎꯝ ꯅꯣꯛꯅꯤꯡꯕ ꯋꯥꯔꯤ ꯍꯥꯏꯗꯣꯏꯅꯦ ꯃꯥꯕꯨ
ꯃꯦꯁꯤꯒꯤ ꯃꯇꯥꯡꯗꯗꯣ
ꯅꯠꯇꯦ ꯑꯁ ꯅꯍꯥꯟꯗ ꯐꯦꯁꯕꯨꯛꯇ ꯅꯨꯄꯤ ꯑꯃ ꯀꯩꯅꯣ ꯇꯧꯕ ꯑꯩ ꯍꯥꯏꯈꯔꯤꯕꯣ ꯃꯔꯤꯡꯅꯤ ꯍꯥꯏꯕ
ꯎꯝ ꯎꯝ
ꯑꯗꯨ ꯃꯆꯤꯒ ꯃꯆꯤꯗ ꯂꯩ ꯍꯥꯏꯕ
ꯎꯝ
ꯑꯗꯨ ꯑꯁ ꯎꯖꯥ ꯑꯣꯏꯔꯝꯃ ꯋꯥꯅꯦ
ꯅꯪ ꯀꯟꯅꯕ
ꯎꯝ
ꯑ
ꯐꯦꯁꯕꯨꯛꯛꯇꯒꯤ ꯏꯁ ꯃꯥꯅꯁꯤꯦꯁ ꯏꯁ ꯄ ꯊꯥꯔꯏꯅꯤ
ꯑꯣ ꯃꯣꯏ ꯁ꯭ꯀꯨꯜꯗ ꯃꯅꯥꯟꯅ ꯇꯧꯔ ꯂꯩꯕ ꯑꯣꯖꯥ
ꯍꯣꯏ ꯃꯥꯗꯣ ꯑꯁ ꯋꯥꯔꯤ ꯁꯥꯔꯒ ꯑꯩꯈꯣꯏ ꯁ꯭ꯀꯨꯜꯗꯁꯨ ꯅꯣꯡꯃꯩꯅꯩ ꯆꯥꯔꯁ ꯍꯥꯏ ꯑꯗꯨ ꯍꯥꯏꯅ ꯍꯣꯏ ꯀꯔꯤ ꯆꯥꯔꯁ ꯍꯥꯏꯕ
ꯅꯎ ꯄꯥꯅꯦ ꯍꯥꯏꯒ ꯍꯥꯏꯒꯦ
ꯑꯁ ꯑꯗꯨꯗꯗ ꯃꯥꯁꯨ ꯈꯪꯉꯦ ꯍꯥꯏꯗꯤ ꯑꯩꯗꯣ ꯆꯥꯛꯄ ꯈꯪꯉꯦ ꯍꯥꯏꯕꯗꯣ ꯑꯗꯨ ꯅꯨꯄꯤꯁꯨ ꯈꯪꯉꯦꯕ ꯑꯩꯅ ꯍꯥꯏꯈꯤꯕꯗꯣ ꯑꯗꯣ ꯃꯥꯗꯤ ꯑꯁ ꯆꯥꯁꯨ ꯍꯥꯏꯕꯅ ꯏꯀꯥꯏꯦ ꯀꯥꯏꯩꯅ
ꯑꯗꯨꯗꯤ ꯋꯥꯔꯤ ꯂꯩ ꯑ ꯅ ꯅꯪ
ꯑꯥ ꯑꯩ ꯍꯥꯏꯗꯤ ꯍꯥꯏꯗ꯭ꯔꯤꯗ ꯑꯗꯨꯅꯤ ꯃꯥꯕꯨ ꯉꯥꯏꯔꯤꯅꯤ
ꯑꯗꯨ ꯆꯥꯏꯅꯕ ꯌꯥꯔꯦꯅ
ꯀꯔꯤ ꯄꯠꯇ ꯏꯗꯗ
ꯍꯥ
ꯐꯖꯕꯕꯁꯨ ꯅꯠꯇꯦ
ꯑꯍꯟ꯭ꯔꯣ
ꯑꯍꯟꯅꯠꯇ ꯑꯩꯈꯣꯏ ꯂꯤꯒꯥꯅꯤ ꯈꯣꯏꯗꯤ ꯈꯔ ꯑꯉꯥꯡ ꯑꯣꯏꯔꯝꯅꯤ
ꯎꯝ
ꯁ ꯅꯍꯥꯟꯗ ꯑꯩꯁꯨ ꯀꯤꯛꯇꯅꯦꯕ ꯅꯝꯕꯔ ꯅꯤꯗꯣ
ꯎꯝ
ꯏꯁꯃꯥꯗ ꯃꯥꯁꯨ ꯇꯔ ꯇꯔꯄꯣ
ꯑ ꯑꯗꯨ ꯀꯣ ꯇꯧ ꯅꯗ꯭ꯔꯥ
ꯀ ꯇꯧꯋꯦ ꯑꯗꯣ ꯑꯩꯅ ꯑꯁ ꯑꯩ ꯅꯪ ꯅꯨꯄꯤ ꯊꯥꯖꯗꯦ ꯑꯩꯕꯨ ꯁꯅꯥꯕ ꯃꯥꯜꯂꯦ
ꯑ
ꯑꯗꯨ ꯑꯁ ꯚꯤꯗꯤꯑꯣ ꯀꯣꯜꯒ ꯇꯧꯔꯤꯅꯤ
ꯂꯩꯔꯅꯤꯅꯤ
ꯑꯗꯨ ꯅꯨꯃꯤꯠꯇꯣ ꯑꯩꯅꯦ ꯖꯧꯅꯦ ꯂꯒꯟ ꯊꯥꯏ ꯀꯣꯉꯥꯏꯖꯨꯝ ꯈꯣꯏ ꯆꯠꯄꯅꯦꯕ
ꯎꯝ
ꯑꯁ ꯑꯝ ꯇꯔꯟ ꯕꯥꯏ ꯇꯔꯟꯅꯦ ꯚꯤꯗꯤꯑꯣ ꯀꯣꯜ ꯇꯧꯔꯤꯖꯦ ꯀꯣꯜ ꯇꯧꯔꯤꯖꯦ
ꯑꯁ ꯃꯣꯏꯖꯨ ꯄꯥꯏꯕ?
ꯑꯥ
ꯑꯍꯝ ꯊꯝꯗ꯭ꯔꯣ ꯑꯗꯨꯑꯣꯏꯖꯨ?
ꯊꯝꯗꯦ꯫ ꯎꯝ ꯁ ꯨꯝꯒꯥꯒꯨꯝꯗꯣ ꯑꯁ ꯑꯩ ꯅꯪ ꯎꯕꯒꯨꯝ ꯇꯧꯋꯦ꯫
ꯑꯁ ꯍꯦꯍꯦꯍꯦ
ꯗꯔꯥꯒ ꯎꯝ
ꯖꯥꯠꯖꯥꯅꯦꯕ ꯇꯧꯔꯤ
ꯎꯝ ꯍꯌꯦꯡ ꯃꯥ ꯂꯥꯛꯔꯗꯤ ꯈꯥꯏꯒꯦ
ꯍꯥꯏꯒꯣ ꯍꯥꯏꯒꯣ ꯋꯥꯔꯤ ꯐꯖꯅ ꯁꯥꯟꯅꯔꯒ꯫
ꯎꯝ
ꯑꯗꯨꯅ ꯈꯔ ꯋꯥꯈꯜꯁꯨ ꯅꯨꯡꯉꯥꯏꯅꯤꯅ꯫ ꯃꯥ ꯈꯪꯅꯔ ꯂꯩ
ꯅꯪ ꯀ꯭ꯂꯥꯁ ꯀꯩꯅꯣ ꯇꯧꯗ꯭ꯔꯦ ꯀ꯭ꯂꯥꯁ ꯆꯠꯇ꯭ꯔꯦ?
ꯑꯥꯎ ꯆꯠꯇ꯭ꯔꯦ ꯉꯁꯤꯗꯤ꯫
ꯅꯠꯇꯦ ꯆꯠꯇꯤ ꯆꯠꯂꯤꯕꯣ ꯍꯥꯏꯕ?
ꯑ ꯆꯠꯂꯤꯗ ꯕꯣꯜ ꯌꯦꯡꯕꯒꯤ ꯊꯦꯡꯈ꯭ꯔꯕ꯫
ꯑꯣ ꯐꯩ ꯐꯩ
ꯑꯩꯁ ꯕꯣꯜ ꯋꯥꯔꯜ ꯀꯞ ꯃꯇꯝꯗꯤ ꯈꯔꯛ ꯈꯔꯛꯇꯤ ꯑꯦꯞꯁꯦꯟ ꯑꯣꯏꯔꯅꯤ ꯎꯄꯥꯏ ꯂꯩꯇꯦ꯫
ꯎꯝ
ꯂꯣꯏꯗꯤ ꯂꯣꯏꯔꯅꯤꯗ ꯀꯣꯔꯁ
ꯗꯤꯁ ꯃꯟꯊ ꯅꯦꯛꯁ ꯃꯟꯊ
ꯗꯤꯁ ꯃꯟ ꯅꯠꯇ꯭ꯔꯒꯅꯥ ꯅꯦꯛꯁ ꯅ ꯐꯔꯁ ꯋꯤꯛ ꯑꯗꯋꯥꯏꯗꯗꯤ ꯂꯣꯏꯔꯅꯤ꯫
ꯎꯝ
ꯑꯗꯨꯅꯦ ꯑꯩꯅ ꯀꯩ ꯇꯧꯗꯣꯏꯅꯣ ꯈꯜꯂꯤꯕ꯫ ꯑꯦꯛꯖꯥꯝꯅ ꯁꯦꯞꯇꯦꯝꯕꯔꯗ ꯇꯧꯕꯅꯦꯕ
ꯑꯣ
ꯑꯥꯒꯁꯇꯗꯤ‌ ꯑꯃꯨꯛ
ꯄꯥꯔꯠ ꯇꯥꯏꯝꯒꯨꯝꯕ ꯇꯧꯕ ꯌꯥꯏꯅ
ꯑꯗꯨꯁꯨ ꯌꯥꯏ ꯌꯥꯕ ꯕꯨꯗꯤ ꯑꯗꯨ ꯑꯦꯛꯖꯥꯝ ꯍꯥꯟꯅ ꯊꯥꯗꯣꯛꯁꯤꯔ ꯈꯟꯕ ꯁꯥꯡꯉꫭ ꯑꯦꯛꯖꯥꯥꯝꯗꯣ ꯊꯥꯗꯣꯛꯎꯔꯗꯤ ꯍꯥꯟꯅ ꯑꯗꯣꯅ ꯅꯨꯡꯉꯥꯏꯔꯅꯤ ꯈꯟꯕ
ꯑꯗꯨꯗꯤ ꯅꯪ ꯊꯥ ꯑꯃ ꯀꯩ ꯇꯧꯅꯤ ꯑꯥꯒꯁ ꯁꯦꯞꯇꯦꯝꯕꯔꯗ ꯑꯣꯏꯔꯗꯤ ꯖꯨꯂꯥꯏ ꯑꯥꯒꯁ ꯅꯪ ꯀꯩ ꯇꯧꯅꯤ
ꯈꯪꯗ꯭ꯔꯦ ꯑꯗꯨ ꯑꯗꯨꯝ ꯂꯩꯕ ꯇꯥꯔꯦ ꯂꯥꯏꯕ꯭ꯔꯦꯔꯤꯗ ꯆꯠꯂꯒ
ꯊꯥꯗ ꯂꯤꯁꯤꯡ ꯑꯃ ꯆꯍꯨꯝꯒꯨꯝꯕ ꯂꯩꯌꯦꯕ ꯂꯥꯏꯕ꯭ꯔꯦꯔꯤ
ꯂꯥꯏꯕ꯭ꯔꯦꯔꯤ ꯍꯥꯏꯕ
ꯎꯝ ꯑꯁ ꯃ ꯃꯐꯝꯗꯤ ꯅꯨꯡꯉꯥꯏ ꯏꯆꯤꯛ ꯆꯤꯛꯑꯒ
ꯐꯔꯦ ꯐꯔꯦ
ꯋꯥꯟ ꯊꯥꯎꯖꯟ ꯊ꯭ꯔꯤ ꯍꯟꯗ꯭ꯔꯦꯗ ꯍꯥꯏꯕ ꯄꯔ ꯃꯟꯗ ꯈꯪꯗꯦ ꯇꯥꯡꯗꯤ ꯇꯥꯡꯕꯒꯨꯝ ꯇꯧꯋꯦ ꯈꯟꯕꯗ‌ ꯀꯋꯥꯏꯗꯅꫭ
ꯂꯔꯤꯛꯇꯤ ꯄꯨꯂꯞ ꯐꯪꯔꯝꯅꯤꯀꯣ
ꯊꯝꯒꯦꯅ ꯑꯃꯨꯛ ꯄꯨꯂꯞ ꯄꯤ ꯃꯣꯏꯅ ꯀꯦꯟꯁ ꯇ꯭ꯔꯥ
ꯐꯩꯅꯦ ꯑꯗꯨ ꯑꯗꯨꯒꯨꯝꯕ ꯂꯩꯔꯗꯤ
ꯍꯣꯏ
ꯑꯗꯨꯝ ꯕꯣꯔꯣꯁꯨ ꯇꯧꯕ ꯌꯥꯏꯅ ꯄꯨꯕ ꯌꯥꯏꯅ ꯅꯪ
ꯌꯥꯏꯗ ꯑꯗꯨ
ꯑꯣ ꯂꯥꯏꯕ꯭ꯔꯦꯔꯤ ꯀꯥꯔꯗꯣ ꯁꯦꯝꯃꯗꯤꯀꯣ
ꯎꯝ ꯑꯗꯨꯝ ꯑꯦꯅꯤ ꯇꯥꯏꯝꯅꯦꯕ ꯇ꯭ꯋꯦꯟꯇꯤ ꯐꯣꯔ ꯑꯋꯥꯔ ꯍꯥꯡꯉꯦꯕ ꯎꯝ ꯎꯝ ꯎꯝ ꯅꯣꯏꯅꯤ ꯆꯠꯀꯦ ꯇꯧꯔꯤꯔꯣ
ꯀꯥꯏꯗ
ꯉꯥꯁꯥꯏ ꯍꯥꯏꯅꯕꯗꯣ
ꯆꯠꯂꫭꯏꯗ ꯀꯥꯏꯗꯒꯤ ꯄꯩꯁꯥꯁꯨ ꯂꯩꯇꯅ
ꯎꯝ
ꯃꯥꯗꯣ ꯀꯩꯅꯣ ꯍꯥꯏꯕꯅꯤꯗ ꯃꯥꯗꯣ ꯁ꯭ꯄꯣꯔꯠ ꯁꯦꯀꯦꯇ꯭ꯔꯤ ꯑꯣꯏꯗꯅ
ꯑꯥ
ꯑ ꯁꯤ ꯀꯩ ꯍꯥꯏꯕ ꯋꯥꯔꯜ ꯀꯞꯀꯤ ꯐꯤꯛꯆꯔꯗꯣ
ꯑ
ꯑꯗꯨ ꯕꯦꯅꯔꯗ ꯄ꯭ꯔꯤꯟꯠ ꯑꯥꯎꯠ ꯇꯧꯔꯒ ꯀꯩꯅꯣ ꯇꯧꯁ꯭ꯔꯥ ꯈꯟꯕ ꯑꯥ ꯅꯞꯇꯦ ꯍꯥꯏꯕ ꯈꯨꯟꯗ
ꯍꯥ ꯍꯧꯖꯤꯛꯇ ꯅꯤꯡꯁꯤꯡꯉꯛꯄ ꯋꯥꯅꯤꯗ ꯕꯣꯜ ꯂꯣꯏꯒꯦ ꯇꯧꯔꯗꯨꯕꯨ ꯑꯦꯌꯥꯎ
ꯅꯍꯥꯟꯗꯣ ꯑꯥꯏꯗꯤꯌꯥ ꯄꯤꯕꯑꯣ ꯃꯉꯣꯟꯗ ꯗꯥꯏꯃꯟꯅ ꯑꯗꯨꯒꯤ ꯃꯥ ꯀꯨꯏꯗꯦ ꯍꯥꯏꯕ ꯉꯁꯤ ꯈꯛꯇꯪ ꯀꯩꯅꯣ ꯇꯧꯕ ꯂꯩ
ꯍꯣꯂꯣꯏꯗ ꯑꯣꯏꯕꯗꯨ ꯍꯥ ꯐꯥꯏꯅꯦꯜ ꯗꯣ ꯗꯦꯠ ꯀꯌꯥꯗꯅꯣ ꯇꯨ꯭ꯋꯦꯟꯇꯤ ꯗꯔꯣ
ꯑꯥ ꯖꯨꯂꯥꯏ ꯇ꯭ꯋꯦꯟꯇꯤ
ꯎꯝ
ꯑꯩꯠ ꯇ꯭ꯋꯦꯟꯇꯤ ꯔ ꯇ꯭ꯋꯦꯟꯇꯤ ꯇꯨꯔꯥ ꯑꯣꯏꯔꯝꯃꯤ
ꯗꯨꯝ ꯇꯥꯔꯅꯤꯅꯦ ꯑꯗꯨꯗꯤ
ꯎꯝ
ꯄꯣꯔꯇꯨꯒꯜꯒ ꯑꯥꯔꯖꯦꯟꯇꯤꯅꯥꯒ ꯁꯥꯟꯅꯔꯗꯤ ꯅꯨꯡꯉꯥꯏꯅꯤ ꯍꯥ
ꯎꯝ ꯑꯁ ꯐꯖꯥꯅꯤ ꯍꯦ ꯑꯗꯨ ꯑꯣꯏꯔꯗꯤ
ꯑ-ꯑ-ꯍꯝ ꯑꯗꯨꯒ ꯇꯧꯔꯗꯤ ꯄꯣꯁ ꯇꯥ ꯈꯪꯗꯦ ꯂꯤꯛ ꯂꯤꯛ ꯍꯟꯗꯛ ꯀꯩꯅꯣꯝꯃ ꯂꯤꯛꯁꯤ ꯉꯝ ꯀꯥꯔꯗꯤ ꯄꯣꯔꯇꯨꯒꯜꯒ ꯑꯥꯔꯖꯦꯟꯇꯤꯅꯥ ꯁꯥꯟꯅꯕ ꯌꯥꯏ ꯍꯥꯏꯅ ꯍꯥꯏꯗꯥꯏꯅꯦ
ꯎꯝ ꯆꯥꯟꯁꯇꯗꯤ ꯈꯔꯗꯤ ꯂꯩꯌꯦ ꯍꯥꯏ
ꯑꯣ
ꯈꯪꯗꯦ ꯑ ꯌꯦꯡꯗꯦꯗ ꯑꯗꯨꯒꯨꯝꯕ ꯑꯗꯨ ꯌꯦꯡꯗꯤ ꯂꯩ ꯆꯥꯟꯁꯄꯗꯤ ꯂꯩ ꯈꯔꯞꯕꯨꯗꯤ
ꯑꯗ ꯐꯅꯤꯎꯗꯤ ꯌꯨ ꯑꯦꯁ ꯁꯤꯒ ꯏꯔꯥꯟ ꯁꯥꯟꯅꯅꯤ ꯍꯥꯏꯒꯨꯝ ꯀꯧꯋꯦ
ꯊꯥꯡꯒꯨꯔꯒ ꯅꯅꯤ ꯃꯥꯜꯦ ꯃꯣꯏ
ꯎꯝ ꯊꯥꯡ ꯅꯠꯇꯦ ꯃꯣꯏꯗꯤ ꯗꯥꯏꯔꯦꯛ ꯕꯣꯝꯅꯦ ꯕꯣꯝ
ꯑꯗꯨꯅꯦ ꯑꯩ ꯏꯔꯥꯡꯈꯒꯗ
ꯎꯝ ꯑꯁ ꯁꯤꯗꯁꯨ ꯃꯅꯤꯄꯨꯔꯁꯨ ꯏꯔꯥꯡꯅ ꯃ ꯅ ꯑꯃ
ꯅꯨꯡꯉꯥꯏꯅ ꯇꯧꯧꯕ ꯂꯩꯒꯅꯦ ꯎꯝ
ꯑꯗꯨꯗ ꯀꯥꯞꯄꯦꯣ ꯑꯗꯨꯗ ꯇꯧꯑꯣꯣ